ꯕ꯭ꯔꯣꯏꯗ
ꯇꯥꯏꯌꯦ ꯇꯥꯏꯌꯦ ꯀꯩꯗꯧꯔꯤꯒꯦ ꯆꯥꯅꯦ ꯅꯪꯒꯤ ꯂꯩꯅꯕ ꯇꯧꯔꯣ ꯍꯜꯂꯣ
ꯍꯥꯎ ꯇꯥꯏ ꯑꯣ ꯇꯥꯏꯌꯦꯀꯣ
ꯀꯩꯅꯣ ꯆꯠꯅꯤꯡ
ꯇꯥꯏꯌꯦ ꯌꯥꯏ ꯑꯩꯗꯤ ꯐꯣꯟ ꯅꯞꯂ ꯂꯩꯌꯦ ꯉꯁꯥꯏꯗꯒꯤ ꯉꯥꯡꯔ ꯂꯩꯌꯦ ꯌꯥꯕꯅꯦ ꯅꯪꯒꯤꯗꯣ ꯌꯦꯡꯉꯣ ꯐꯖꯅ ꯀ꯭ꯔꯤ ꯇꯧꯕ꯭ꯔꯣ ꯉꯥ ꯉꯥ ꯉꯥ ꯈꯜꯂꯒ ꯂꯩꯌꯦ
ꯉꯥ
ꯉꯥꯗꯣ ꯏꯄꯥꯅ ꯈꯔ ꯐꯥꯕ ꯑꯗꯨꯒꯤ ꯉꯥ ꯈꯥ ꯍꯣꯏꯗꯣ ꯈꯜꯂꯒ ꯂꯩꯕ ꯑꯩꯅ
ꯅꯥꯊꯟ ꯂꯩꯇꯕ ꯃꯥꯜꯂꯦ ꯅꯪ
ꯍꯣꯏ ꯍꯣꯏꯁꯨ ꯂꯩꯌꯦ ꯄꯤꯊꯛꯈ꯭ꯔꯕ꯭ꯔ
ꯑꯣꯏ ꯏꯄꯥꯅꯅꯤꯗ ꯃꯣꯏ ꯂꯧ ꯏꯃꯥ ꯏꯄꯥꯗꯣ ꯂꯧ ꯁꯨꯔ ꯂꯩꯕ ꯑꯗꯨꯒꯤ ꯈꯣꯏꯌꯨꯝ ꯃꯈꯥꯒꯤ ꯂꯧꯗꯣ ꯑꯗꯨꯒꯤ
ꯉꯥ ꯆꯥꯏꯉꯣ
ꯏꯟꯁꯥꯡ ꯍꯥꯎꯕ ꯈꯔ ꯆꯥꯁꯤ ꯍꯥꯏꯌꯦ
ꯀꯥꯔꯒ ꯆꯠꯁꯤ ꯃꯔꯛ ꯃꯔꯛꯇ
ꯀꯔꯤ ꯍꯣꯠꯅꯔꯤꯕ꯭ꯔꯣ
ꯐ꯭ꯔꯥꯏ ꯉꯧꯒꯤꯕ ꯐ꯭ꯔꯥꯏ
ꯆꯧ ꯇꯧꯒꯦ
ꯇ꯭ꯌꯧ ꯇꯧꯔꯒ ꯉꯈꯥ ꯈꯣꯏꯗꯤ ꯐ꯭ꯔꯥꯏ ꯉꯧꯕꯅ ꯍꯥꯎꯋꯦ
ꯍꯣꯏ ꯍꯥꯎꯋꯦ ꯀꯪꯅ ꯃꯍꯤ ꯌꯥꯎꯗꯕꯤꯗꯀꯣ ꯍꯥꯎꯒꯅꯤ ꯍꯥꯎꯒꯅꯤ ꯃꯈꯥ ꯉꯥꯛꯇ ꯐꯥꯕ꯭ꯔꯣ
ꯑꯩꯈꯣꯏ ꯄꯨꯈ꯭ꯔꯤꯗꯣ ꯉꯥ ꯊꯥꯗ꯭ꯔꯕꯒꯤ ꯉꯥ ꯂꯩꯇꯦ ꯑꯗꯨꯒꯤ ꯉꯥꯄ꯭ꯔꯨꯝ ꯑꯃꯒ ꯉꯥ ꯑꯃ ꯄꯨꯡꯉꯥꯥꯟꯕꯤ ꯑꯃ ꯐꯥꯏ
ꯅꯣꯏ ꯄꯨꯈ꯭ꯔꯤ ꯍꯥꯏꯕꯁꯦ ꯑꯥ ꯂꯝꯕꯤ ꯃꯅꯥꯛꯀꯤꯔꯥ ꯅꯠꯇ꯭ꯔꯒ ꯃꯅꯤꯡꯒꯤꯗꯨꯔꯥ
ꯀꯤꯗꯣ ꯂꯝꯕꯤ ꯃꯅꯥꯛꯀꯤꯗꯣ
ꯍꯣꯏ ꯅꯍꯥꯟ ꯇꯧꯕꯗꯣ
ꯎꯝ ꯎꯝ
ꯀꯔꯤꯒꯤ ꯉꯥ ꯊꯥꯗ꯭ꯔꯕ꯭ꯔꯣ ꯅꯣꯏꯒꯤ ꯄꯨꯈ꯭ꯔꯤꯗꯣ
ꯏꯆꯣꯜ ꯑꯕꯎ ꯃꯥꯅꯤ ꯃꯥꯅꯤ
ꯑꯦ
ꯏꯁ ꯉꯥꯗꯤ ꯌꯥꯝꯃꯟ ꯌꯥꯝꯕ ꯅꯠꯇꯦ ꯍꯦ ꯉꯥ ꯆꯔꯥꯗꯤ
ꯏꯁ ꯌꯥꯝꯕꯅꯦꯍꯦ
ꯋꯥꯟ ꯊꯥꯎꯖꯟ
ꯉꯍꯥꯟ ꯑꯩꯈꯣꯏ ꯍꯥꯟꯅ ꯐꯥꯔꯁ ꯇꯥꯏꯝ ꯊꯥꯕꯗꯣ ꯃꯉꯥꯒꯤꯒꯨꯝꯕ ꯊꯥꯕ ꯃꯥꯜꯂꯦ
ꯃꯉꯥ ꯍꯥꯏꯕꯗꯤ
ꯂꯤꯁꯤꯡ ꯃꯉꯥꯒꯤꯒꯨꯝꯕꯔꯥ ꯊꯥꯕ ꯑꯗꯨꯗ ꯑꯗꯨꯒꯤ ꯊꯥꯔꯒꯀꯣ ꯂꯣꯏꯅ ꯐꯥꯔꯒ ꯃꯔꯛ ꯌꯣꯜꯂꯦꯅ
ꯎꯝ ꯑꯗꯨꯗꯤ ꯀꯥꯟꯅꯩꯅ ꯅꯣꯏ ꯌꯣꯜꯂꯗꯤ
ꯍꯣꯏ ꯑꯃꯔꯛ ꯌꯣꯟꯕ ꯃꯥꯂꯦ ꯑꯩꯗꯤ ꯈꯪꯗꯦ ꯁꯤꯗ ꯂꯩꯇꯦ ꯇꯣꯉꯥꯟ ꯑꯗꯨꯀꯥꯟꯗ
ꯅꯪ ꯉꯥꯁꯥꯏꯗꯒꯤ ꯀꯣꯜ ꯇꯧꯔ ꯂꯩꯕ꯭ꯔꯣ
ꯍꯣꯏ ꯖꯥꯌꯥ ꯒꯥ
ꯉꯁꯤ ꯌꯦꯟ ꯁꯥꯡ ꯍꯥꯎꯏꯗꯧꯅꯤꯅ ꯆꯥꯛ ꯉꯟꯅ ꯊꯣꯡꯒꯤꯗꯧ ꯃꯥꯜꯂꯦ ꯅꯪꯒꯤꯁꯦ
ꯍꯣꯏ ꯑꯩꯗꯣ ꯑꯁ ꯉꯁꯤꯁꯨ ꯐꯤꯁꯨ ꯁꯨꯒꯦ ꯍꯥꯏꯔ ꯐꯤꯁꯨ ꯁꯨꯗ꯭ꯔꯦ ꯀꯔꯤ ꯇꯧꯕ꯭ꯔꯥ ꯈꯪꯗꯦ ꯉꯁꯤ ꯃꯇꯝ ꯂꯣꯏꯈ꯭ꯔꯦ
ꯍꯣꯏꯔ ꯃꯔꯛ ꯃꯔꯪꯛꯇ ꯑꯗꯨꯃꯥꯏꯅ ꯇꯧꯕꯅꯦ ꯑꯣꯐ ꯂꯩꯒꯗꯧꯕ ꯅꯨꯃꯤꯠꯁꯨ ꯂꯩꯒꯗꯧꯕꯅꯤꯅ ꯊꯕꯛ ꯉꯥꯛꯇ ꯅꯨꯡꯇꯤ ꯁꯨꯕꯁꯨ
ꯍꯣꯏ ꯉꯁꯥꯏ ꯑꯌꯨ ꯍꯧꯒꯠꯄꯗ ꯉꯔꯥꯡ ꯅꯥꯕꯒꯤ ꯌꯨꯝꯗꯣ ꯃꯣꯟꯃꯟꯕꯒꯤ ꯍꯧꯒꯠꯄꯗ ꯌꯨꯝ ꯂꯣꯏ ꯁꯤꯜꯂꯒ ꯋꯥꯏ ꯇꯩꯕꯩꯅ ꯑꯣꯁꯃꯥ ꯑꯗꯨꯗ ꯀꯣꯂꯤꯛꯃꯨꯛ ꯐꯦꯡꯕ ꯗꯔꯖ꯭ꯔꯣꯟ ꯑꯃ
ꯍꯣꯔꯁꯃ ꯇꯥꯔ ꯋꯥꯏ ꯇꯩꯕ
ꯍꯥꯏꯕꯗꯤ ꯂꯩꯌꯦꯅ ꯈꯖꯤꯛ ꯈꯖꯤꯛ ꯇꯧꯕ ꯌꯥꯕꯅꯦꯕ ꯑꯗꯨ ꯑꯩꯅ ꯃꯣꯔꯣꯛ ꯑꯃꯣꯛꯄ ꯁꯥꯔꯒ ꯆꯥꯛ ꯀꯩ ꯆꯥꯗꯕꯤꯗ ꯑꯕ ꯁꯥꯔꯒ ꯉꯥꯁꯤ ꯅꯨꯡꯊꯤꯟ ꯆꯨꯞꯄ ꯄꯣꯊꯥꯔꯒ ꯐꯣꯟ ꯉꯥꯡꯈ꯭ꯔꯦ
ꯑꯗꯨꯏꯁꯨ ꯐꯩꯌꯦꯡ ꯑꯌꯨꯛꯇ ꯇꯧꯅꯤꯅ ꯅꯨꯡꯊꯤꯟ ꯇꯧꯕꯅꯤ ꯌꯥꯝ ꯋꯥꯑꯦ ꯅꯨꯡꯁꯥ ꯁꯥꯕꯅꯤꯅꯀꯣ
ꯍꯣꯏ ꯅꯣꯏ ꯁ꯭ꯀꯨꯜꯗꯣ ꯀꯥꯕ ꯍꯧ ꯁꯣꯁꯦꯜ ꯋꯥꯛ ꯇꯧꯕ꯭ꯔꯣ ꯉꯁꯥꯏꯗꯣ
ꯎꯝ ꯅꯠꯇꯦ ꯀꯥꯕ ꯍꯧꯕ ꯅꯠꯇꯦ ꯀꯥꯅꯤꯡꯉꯥꯏꯗꯤ ꯋꯥꯠꯂꯤ ꯗꯦꯠ ꯁꯤꯛꯁꯇ ꯀꯥꯒꯅꯤ ꯑꯗꯣ ꯍꯥꯟꯅꯁꯦ ꯑ ꯅꯥꯄꯤꯒꯤ ꯍꯤꯗꯥꯛꯇꯣ ꯅꯥꯄꯤ ꯁꯤꯅꯤꯡꯉꯥꯏꯗꯣ ꯑꯗꯨꯒꯨꯝꯕꯗꯣ ꯈꯔ ꯉꯟꯅ ꯀꯥꯞꯇ꯭ꯔꯗꯤ ꯍꯌꯦꯡ ꯈꯨꯗꯛ ꯁꯤꯕ ꯉꯝꯃꯣꯏꯕ ꯑꯗꯨꯒꯤ
ꯎꯝ
ꯅꯪ ꯀꯅꯥꯔ ꯉꯔꯥꯡ ꯑꯃꯗꯣ ꯑꯗꯨ ꯇꯧꯕ꯭ꯔꯣ ꯀꯣꯜ
ꯎꯝ ꯇꯧꯋꯦ
ꯑꯣ
ꯑꯃ ꯋꯥꯠꯂꯤꯕꯗꯣ ꯇꯧꯗ꯭ꯔꯦ ꯉꯁꯤ ꯇꯧꯈ꯭ꯔꯦ ꯉꯁꯤ
ꯑꯣ ꯉꯔꯥꯡ ꯇꯧꯗ꯭ꯔꯦ ꯅꯪ
ꯉꯔꯥꯡ ꯂꯣꯏꯍꯧꯗꯕ
ꯑꯣ ꯐꯩꯌꯦ ꯑꯗꯨꯗꯤ
ꯅꯃꯥꯈꯣꯏ ꯂꯧ ꯁꯨꯕꯗꯣ ꯅꯣꯏ ꯌꯨꯝ ꯃꯈꯥꯗꯔꯣ
ꯍꯣꯏ ꯑꯩꯈꯣꯏ ꯌꯨꯝ ꯃꯈꯥꯗꯅꯤ
ꯎꯝ ꯅꯣꯏꯗꯤ ꯌꯥꯝ ꯅꯨꯡꯉꯥꯏꯌꯦ ꯌꯨꯝꯒ ꯂꯧꯒ ꯏꯅꯛ ꯅꯛꯄꯗꯣ ꯑꯌꯨꯛꯇ ꯁꯨꯒꯦꯁꯨ ꯌꯥꯏ ꯅꯨꯃꯤꯗꯥꯡ ꯁꯨ ꯁꯨꯒꯦ ꯍꯥꯏꯔꯁꯨ ꯌꯥꯏ ꯅꯣꯏꯁꯦ ꯌꯥꯝ ꯅꯔꯥꯏꯕꯥꯛ ꯐꯩ ꯅꯔꯥꯏꯕꯥꯛ ꯌꯥꯝ ꯐꯩ ꯌꯨꯝ ꯃꯈꯥꯗ ꯂꯧ ꯂꯩꯕꯗꯣ
ꯍꯣꯏ
ꯕꯣꯔꯅꯦ ꯕꯣꯔ ꯍꯥꯏꯌꯣ ꯍꯥꯏ ꯌꯥꯝ
ꯕꯣꯔꯅꯤ ꯕꯣꯔ
ꯂꯩꯕ ꯈ꯭ꯋꯥꯏꯗꯒꯤ ꯐꯕ ꯃꯅꯨꯡꯗ ꯑꯃꯅꯦꯕ ꯅꯣꯏ ꯏꯃꯨꯡꯁꯨ
ꯍꯣꯏ
ꯑꯁ ꯋꯥꯈ꯭ꯔꯕ ꯃꯥꯜꯂꯦ ꯊꯕꯛ ꯁꯨꯃꯜꯂꯒ
ꯅꯠꯇꯦ ꯅ ꯁꯨꯔꯤꯗꯣ ꯂꯧꯊꯣꯛꯀꯦ ꯗꯧꯔꯒ ꯊꯥꯡꯗꯨ ꯂꯧꯊꯣꯛꯄ ꯉꯝꯗ꯭ꯔꯦ ꯑ ꯀꯃꯥꯏꯅ ꯀꯟꯅ ꯍꯥꯞꯄ꯭ꯔꯥ ꯊꯝꯕ꯭ꯔꯥ ꯈꯪꯗꯦ ꯏꯄꯥꯅ
ꯅꯪ ꯄꯥꯡꯒꯜ ꯂꯩꯇꯕ ꯑꯣꯏꯔꯝꯅꯤ ꯊꯥꯡꯅ ꯊꯤꯜꯂꯝꯃꯤ
ꯉ ꯍꯥꯠꯄ ꯍꯥꯏꯕꯅꯦꯀꯣ ꯒꯥꯏ
ꯃꯀꯣꯛ ꯃꯀꯣꯛ ꯀꯛꯂꯒ ꯍꯥꯠꯄ꯭ꯔꯥ ꯅꯠꯇ꯭ꯔꯥ ꯊꯤꯟꯕ꯭ꯔꯣ
ꯃꯄꯣꯛꯇꯨ ꯁꯤꯒꯥꯏꯒꯤ ꯐꯥꯔ꯭ꯁ
ꯏꯁ ꯉꯥꯗꯤ ꯆꯥꯎꯗꯦ ꯍꯥꯏꯔ ꯃꯕꯨꯛ ꯁꯤꯒꯥꯏ ꯒꯦ ꯒꯥꯏꯌꯦ
ꯎꯝ ꯇꯨꯉꯥꯟꯕꯤ ꯑꯃ ꯌꯥꯎꯕꯗꯣ ꯃꯈꯣꯏꯒꯤ ꯄꯨꯛꯇꯣ ꯃꯣꯠꯂꯦꯕ
ꯍꯣꯏ ꯍꯣꯏ ꯃꯣꯠꯂꯤ ꯇꯨꯡꯍꯟꯕꯤꯈꯣꯏꯗꯤ ꯑꯣ ꯇꯨꯡꯍꯟꯕꯤꯗꯤ ꯑꯁ ꯑꯃꯔꯛ ꯂꯩꯔꯗꯤ ꯌꯥꯝ ꯂꯩꯕꯅꯦ ꯃꯆꯥ ꯌꯥꯝ ꯌꯥꯝ ꯄꯣꯛꯄ ꯃꯥꯜꯂꯦ
ꯎꯝ ꯃꯣꯏꯁꯨ ꯈꯔ ꯏꯀꯥꯏꯕ ꯈꯪꯗꯕꯅꯤ ꯁꯤ ꯉꯥꯁꯦ
ꯑꯗꯨꯅꯦ ꯃꯤꯒꯨꯝꯅꯥ ꯍꯥ
ꯈꯪꯗꯕ ꯉ ꯑꯩꯈꯣꯏ ꯄꯨꯈ꯭ꯔꯤꯁꯨ ꯐꯥꯕ ꯀꯥꯟ ꯇꯨꯡꯍꯟꯕꯤ ꯉꯥꯛꯇ ꯐꯥꯕꯅꯦ
ꯍꯦ ꯍꯦ
ꯑꯇꯣꯞꯄ ꯉꯥꯗꯤ ꯆꯥꯕ ꯄꯥꯛ ꯐꯪꯗꯦ
ꯍꯧꯗꯣꯡ ꯈꯣꯏꯁꯦ ꯉꯥ ꯁꯦꯝꯕ ꯍꯧꯔꯗꯤ ꯈꯣꯡꯕꯁꯤ ꯈꯣꯡꯕꯁꯤ
ꯎꯝ ꯉꯥ ꯌꯥꯝ ꯄꯥꯝꯕ ꯃꯥꯜꯂꯦ ꯍꯧꯗꯣꯡꯈꯩꯗꯣ
ꯑꯃꯗꯤ ꯊꯪꯒꯤ ꯉꯥꯗꯤ ꯐꯖꯅ ꯍꯨꯔꯥꯟꯕꯤꯔꯕꯅꯤ ꯁꯤ ꯍꯧꯗꯣꯡꯍꯣꯏꯁꯦ
ꯃꯥꯒꯤ ꯉꯥꯔꯤꯁꯨ ꯉꯥꯔꯤꯁꯨ ꯐꯥꯎꯕ ꯍꯣꯔꯥꯜꯂꯦ ꯍꯥꯏꯔ ꯂꯩꯕꯗꯨꯗꯤ
ꯎꯝ ꯑꯗꯨ ꯅꯪꯗꯤ ꯉꯥꯥꯁ ꯄꯥꯝꯕ꯭ꯔꯣ
ꯄꯥꯝꯃꯦ ꯃꯔꯥꯡ ꯃꯔꯥꯡ ꯆꯥꯕꯗꯣ ꯍꯥꯎꯋꯦ ꯉꯥꯅ ꯍꯥꯎꯋꯦ ꯉꯥ ꯑꯗꯨ ꯇꯨꯡꯍꯟꯕꯤꯒꯨꯝꯕꯗꯤ ꯄꯥꯛ ꯄꯥꯝꯗꯦ ꯑꯆꯥꯎ ꯆꯥꯎꯕꯗꯣ ꯒ꯭ꯔꯥꯁ ꯀꯞꯀꯨꯝꯕ ꯂꯩꯌꯦꯗꯅ ꯁꯥꯒꯨꯝꯅ ꯇꯧꯕ ꯈꯣꯏꯗꯣ
ꯅꯣꯡꯃꯅꯤ ꯍꯥꯎꯋꯦ ꯉꯥꯒꯤ ꯃꯔꯨꯝꯁꯨ ꯍꯥꯎꯇ꯭ꯔꯥ ꯆꯥꯅꯤꯡꯗ꯭ꯔꯣ ꯅꯪꯗꯤ ꯉꯥ ꯃꯔꯨꯝꯗꯣ
ꯍꯣꯏ ꯉꯥ ꯃꯔꯨꯝꯗꯤ ꯍꯥꯎꯋꯦ
ꯑꯁ ꯄꯨꯛꯂꯥꯕꯤꯒꯤ ꯃꯔꯨꯝꯗꯣ ꯑꯩꯈꯣꯏꯁꯨ ꯀꯩꯅꯣ ꯉꯁꯤ ꯁꯣꯁꯦꯜ ꯋꯥꯔꯛ ꯇꯧꯕꯗꯣ
ꯎꯝ
ꯑꯗꯣ ꯏꯚꯤꯅꯤꯡꯗꯣ ꯑꯣꯖꯥ ꯑꯈꯣꯏ ꯄꯨꯂꯞꯅ ꯆꯥꯛ ꯆꯥꯁꯦ ꯍꯥꯏꯕ ꯑꯗꯨꯒꯤ ꯁꯦꯝꯔꯒ ꯂꯩꯕ ꯉꯁꯤꯗꯤ ꯃꯨꯕꯤ ꯌꯦꯡꯗ꯭ꯔꯕ꯭ꯔꯣ
ꯉꯁꯤꯗꯤ ꯑꯗꯨꯝ ꯁ꯭ꯀꯨꯜꯗ ꯂꯩꯔꯒ ꯂꯣꯏꯈ꯭ꯔꯦ ꯅꯪꯒꯤ ꯃꯇꯝ
ꯎꯝ ꯍꯣꯏ ꯎꯝ ꯆꯠꯄꯗꯣ ꯊꯦꯡꯉꯩꯗ ꯄꯨꯡ ꯕꯥꯔꯣ ꯑꯗꯨꯋꯥꯏꯗꯒꯤꯅꯦ ꯍꯣꯜꯗꯤ ꯅꯠꯇꯦ ꯍꯥꯐꯇꯤ ꯌꯨꯝꯗ ꯂꯩꯕꯅꯦ
ꯎꯝ
ꯍꯥꯐ ꯗꯦ ꯍꯣꯟ ꯅꯠꯇꯕꯤꯗ ꯍꯥꯐ ꯗꯦ
ꯍꯥꯐ ꯗꯦ ꯆꯨꯝꯃꯤ ꯆꯨꯝꯃꯤ
ꯁꯦꯝꯕ ꯂꯣꯏꯗ꯭ꯔꯤꯕ꯭ꯔꯥ ꯅꯣꯏ ꯉꯥꯗꯣ
ꯁꯦꯝꯃꯔꯣꯏꯌꯦ ꯅꯥꯀꯣꯡꯗ ꯐꯣꯟ ꯄꯩꯔꯒ ꯀꯣꯛ ꯄꯩꯔꯒ ꯉꯥꯏꯔ ꯂꯩ
ꯌꯥꯝ ꯕꯤꯖꯤ ꯖꯤ ꯑꯣꯏꯔꯝꯅꯤ ꯅꯪꯗꯨꯗꯤ
ꯃꯈꯣꯠ ꯃꯀꯣꯟꯗꯣ ꯊꯤꯞꯂꯒ ꯂꯧꯊꯣꯛꯑ ꯂꯩꯕ ꯑꯩꯅ
ꯎꯝ ꯀꯣꯕꯔꯗꯣ ꯑꯁ ꯌꯥꯝ ꯁꯥꯊꯤꯕꯅꯦꯗ ꯀꯣꯕꯔ ꯂꯧꯊꯣꯛꯄꯅ ꯍꯦꯟꯅ
ꯎꯝ ꯑꯁ ꯉꯥ ꯁꯦꯝꯕꯁꯦꯀꯣ ꯌꯥꯝ ꯇꯜꯂꯦ ꯑꯩꯗꯤ ꯀꯔꯤꯒꯤꯔꯥ ꯈꯪꯗꯦ
ꯎꯝ ꯀꯣꯕꯔ ꯂꯧꯊꯣꯛꯄꯗꯣ ꯑꯗꯨꯅ ꯍꯦꯟ
ꯎꯝ
ꯅꯪꯗꯤ ꯌꯥꯝ ꯑꯦꯛꯁꯄꯥꯔꯠ ꯑꯣꯏꯕ ꯃꯥꯜꯂꯦ ꯃꯈꯣꯟꯗꯣ ꯗꯤꯁ ꯌꯔꯗꯤꯅꯆꯦꯈꯣꯏ ꯂꯥꯛꯑꯣꯏ ꯍꯥꯏꯕ꯭ꯔꯥ
ꯏꯆꯈꯣꯏꯗꯣ